ꯍꯜꯂꯣ ꯌꯥꯝ ꯅꯨꯡꯉꯥꯏꯔꯤꯕꯣ
ꯅꯨꯡꯉꯥꯏꯔꯨꯌꯦꯩ ꯅꯟꯗꯤ
ꯀꯩꯁꯨ ꯅꯨꯡꯉꯥꯏꯔꯤꯌꯦ ꯀꯩꯗꯧꯔꯝꯃꯤꯅꯣꯅ
ꯑꯩꯗꯤ ꯍꯧꯖꯤꯛ ꯀꯔꯤꯁꯨ ꯇꯧꯗꯦ ꯑꯩ ꯆꯥꯛ ꯆꯔꯒ ꯇꯦꯔꯁꯗ ꯂꯦꯄꯒꯂꯑ ꯅꯗꯤ
ꯑꯣ ꯑꯩꯗꯤ ꯋꯥ
ꯑꯣ ꯑꯩꯁꯨ ꯑꯗꯨ ꯐ꯭ꯔꯦꯁ ꯑꯦꯌꯥꯔꯒꯨꯝꯕ ꯔꯤꯂꯦꯛꯁ ꯇꯧꯋꯦ
ꯎꯝ ꯀꯩ ꯃ ꯊꯎꯁꯒꯦꯅ
ꯑꯩꯗꯤ ꯉꯁꯤ ꯌꯦꯟ ꯆꯥꯈ꯭ꯔꯦ
ꯌꯦꯟ ꯊꯣꯝꯕ
ꯍꯣꯏ ꯑꯩꯗꯤ ꯑꯩꯅ ꯊꯣꯝꯗꯦꯀꯣ
ꯀꯅꯥꯅ ꯊꯣꯡꯉꯦ
ꯉꯁꯤ ꯑꯩꯒꯤ ꯏꯃꯥꯅꯨꯕꯤ ꯑꯃꯒꯤ ꯕꯥꯔꯗꯦꯅꯦ ꯑꯗꯨ ꯃꯥꯅ ꯑꯩꯉꯣꯟꯗ ꯇ꯭ꯔꯤꯠ ꯇꯧꯕꯤꯈ꯭ꯔꯦ ꯑꯗꯨ ꯑꯩ ꯌꯥꯝꯅ ꯍꯥꯎꯋꯦ ꯍꯋꯦ ꯑꯗꯨ ꯆꯥꯛ ꯑꯁꯨꯛ ꯌꯥꯝꯅ ꯆꯥꯈ꯭ꯔꯦ ꯆꯥꯔꯦ ꯍꯥꯏꯗꯤ
ꯆꯥꯛꯁꯨ ꯌꯥꯝꯅ ꯆꯥꯛꯈ꯭ꯔꯦ ꯑꯗꯨꯗꯤ ꯁꯨ ꯑꯗꯥ
ꯑꯗꯨꯗꯤ ꯃꯊꯪ ꯊꯦꯡꯅꯕꯗ ꯑꯩꯒꯤ ꯄꯔꯛꯑꯣ ꯀꯣ ꯍꯣꯏ ꯍꯣꯏ ꯌꯥꯔꯦ ꯄꯨꯕꯤꯔꯛꯑꯦ
ꯑꯥ ꯄꯨꯕꯤꯔꯛꯑꯣ
ꯍꯣꯏ ꯄꯨꯕꯤꯔꯛꯑꯦ ꯅꯪ ꯍꯧꯖꯤꯛ ꯀꯩꯗꯣꯔꯤꯅꯣ
ꯑꯩ ꯍꯧꯖꯤꯛꯇꯣ ꯑꯥ ꯔꯨꯝꯗ ꯆꯪꯉꯛꯑꯦ
ꯑꯣ ꯁꯥꯕ꯭ꯔꯣ
ꯁꯥꯏꯌꯦ ꯌꯥꯝꯅ ꯅꯪꯁꯨ ꯁꯥꯕ꯭ꯔꯣ ꯎꯝ ꯌꯥꯝꯅ ꯁꯥꯏꯀꯣ ꯍꯧꯖꯤꯛ ꯅꯪꯗꯤ ꯀꯔꯤ ꯂꯝꯗꯒꯤꯔꯥ
ꯑꯩꯗꯤ ꯑꯩꯗꯤ ꯃꯅꯤꯄꯨꯔꯅꯦ
ꯃꯅꯤꯄꯨꯔꯅ‌ꯦ
ꯍꯣꯏ ꯎꯝ
ꯃꯅꯤꯄꯨꯔꯗ ꯑꯩ ꯂꯥꯛꯀꯦꯀꯣ ꯑꯗꯨꯗꯤ ꯅꯪꯒꯤ ꯅꯥꯛꯇ
ꯍꯣꯏ ꯅꯪ ꯀꯗꯥꯏ ꯀꯗꯥꯏ ꯂꯩꯌꯦ
ꯑꯩ ꯍꯧꯖꯤꯛ ꯃꯥꯎꯗ ꯂ‌ꯩꯌ‌ꯦ
ꯑꯣ ꯐꯔꯦ ꯐꯔꯦ ꯍꯣꯏ ꯂꯥꯛꯀꯅꯤ ꯑꯩ ꯁꯨꯇꯤ ꯐꯥꯔꯗꯤ ꯂꯥꯛꯀꯅꯤ ꯍꯣꯏ ꯑꯗꯨ ꯅꯪ ꯌꯨꯝ ꯄꯥꯝꯂꯕ꯭ꯔꯣ
ꯄꯥꯟꯗ꯭ꯔꯤ ꯅꯪꯗꯤ ꯄꯥꯜꯂꯕꯣ
ꯍꯣꯏ ꯑꯩꯗꯤ ꯌꯨꯝ ꯄꯥꯟꯈ꯭ꯔꯦ
ꯑꯣ ꯅꯪꯒꯤ ꯕꯣꯔꯐꯦꯡꯒ ꯂꯥꯛꯑꯣ ꯅꯪ ꯇꯨꯝꯒꯅꯨ ꯍꯥꯏꯔꯗꯤ ꯐꯤꯂꯝ ꯌꯦꯡ ꯇꯥꯕ ꯀꯣ ꯅꯪꯒꯤ ꯕ꯭ꯔꯣꯐꯦꯡꯒ ꯂꯥꯛꯃꯤꯟꯅꯧꯋꯣ ꯑꯩꯒꯤ ꯅꯥꯛꯇ
ꯇꯦ ꯑꯩ ꯌꯨꯝ ꯄꯥꯟꯈ꯭ꯔꯦ ꯍꯥꯏꯌꯦ
ꯑꯣ
ꯑꯗꯨ ꯍꯖꯕꯦꯟ ꯅꯠꯇ꯭ꯔꯣ ꯑꯩꯒꯤ ꯅꯨꯄꯥ ꯍꯣꯏ
ꯎꯝ ꯑꯉꯥꯡ ꯀꯌꯥ ꯆꯍꯤ ꯑꯥ ꯆꯍꯤ ꯀꯌꯥ ꯁꯨꯔꯦ ꯑꯉꯥꯡꯗꯤ
ꯑꯩꯒꯤ ꯑꯉꯥꯡꯗꯤ ꯇꯨ ꯏꯌꯔꯁ
ꯑꯣ ꯕ‌ꯦꯕꯤꯌꯥ ꯒꯜꯁꯂ ꯕꫭꯏꯁ ꯂꯥ
ꯒꯥ꯭ꯔꯜꯁꯅ‌ꯦ
ꯑꯣ ꯆꯍꯤ ꯀꯌꯥ ꯁꯨꯔꯦ ꯑꯅꯤ
ꯎꯝ ꯍꯣꯏ ꯆꯍꯤ ꯑꯅꯤ ꯁꯨꯔꯦ ꯍꯣꯏ ꯍꯣꯏ
ꯑꯣ ꯑꯦ ꯑ ꯅꯪꯒꯤ ꯕꯦꯕꯤꯗꯣ ꯄꯨꯔꯒ ꯂꯥꯛꯑꯣꯀꯣ
ꯍꯣꯏ ꯍꯣꯏ
ꯅꯪꯒꯤ ꯕ‌ꯦꯕꯤꯗꫭ ꯄꯣꯔꯛꯑꯣꯀꫭ ꯎꯝ
ꯀ‌ꯦꯄꯦꯝꯅꯤꯍꯦ ꯅꯪꯗꯤ ꯅꯪ ꯇꯦꯔꯦꯁꯇ ꯂꯩꯕ꯭ꯔꯣ ꯅꯪ ꯍꯣꯏ
ꯌꯥꯝꯅ ꯁꯥꯕ꯭ꯔꯣ
ꯍꯣꯏ ꯌꯥꯝꯅ ꯁꯥꯏꯌꯦ ꯑꯗꯨꯅꯦ ꯑꯩ ꯇꯦꯔꯦꯁꯗ
ꯎꯝ ꯇꯦꯔ‌ꯦꯁꯇ ꯂꯩꯔꯦ ꯑꯣꯂꯥꯛꯑꯦ ꯑꯣꯂꯥꯛꯑꯦ
ꯑꯗꯨ ꯅꯪ ꯑ ꯀꯔꯤ ꯅꯪ ꯊ ꯅꯨꯄꯥ ꯂꯥꯏꯕ꯭ꯔꯣ
ꯂꯩꯇꯦ
ꯅꯨꯞ ꯁꯤꯡꯒꯜꯔꯥ
ꯃꯥꯅꯦ ꯁꯤꯡꯒꯜꯅ‌ꯦ
ꯅꯪ ꯅꯨꯞ ꯅꯨꯞ ꯅꯨꯄꯥ ꯄꯥꯝꯕ꯭ꯔꯣ
ꯄꯥꯝꯗꯦ ꯅꯪ ꯄꯥꯝꯕ꯭ꯔꯣ
ꯑꯗꯨꯅꯦ ꯑꯩ ꯄꯥꯝꯃꯦ ꯑꯗꯨꯗꯤ ꯑꯩꯗꯤ ꯑ ꯌꯨꯝ ꯄꯥꯝꯈ꯭ꯔꯦ
ꯑꯣ ꯅꯪ ꯄꯥꯝꯗ꯭ꯔꯦꯀꯣ ꯑꯗꯨꯗꯤ
ꯎꯝ ꯄꯥꯝꯃꯦ ꯍꯣꯏ ꯑꯗꯨ ꯅꯪ
ꯍꯌꯦꯡ ꯀꯔꯤ ꯇꯧꯒꯦ
ꯑꯩ ꯍꯌꯦꯡꯗꯤ ꯑꯣꯐꯤꯁꯀꯤ ꯊꯕꯛ ꯇꯧꯒꯅꯤ
ꯀꯗꯥꯏ
ꯑꯣꯐꯤꯁꯇ ꯀ ꯊꯕꯛ ꯆꯀꯅꯤꯌꯦ
ꯁꯟꯗꯦꯁꯨ ꯅꯪ ꯁꯨꯇꯤ ꯂꯩꯇ꯭ꯔꯦꯕꯣ
ꯆꯟꯗꯦꯁ
ꯑ
ꯅꯪ
ꯐꯔꯦ ꯐꯠꯇꯦ ꯑꯩꯗꯤ ꯍꯌꯦꯡꯗꯤ ꯁꯟꯗꯦꯅꯦ ꯁꯨꯇꯤꯅꯦ
ꯑꯣ ꯑꯗꯨꯗꯤ ꯁꯨꯇꯤ ꯀꯩꯀꯦꯀꯣ
ꯍꯣꯏ ꯍꯥꯏꯗꯤ ꯁꯨꯇꯤ ꯂꯥꯛꯑꯦ
ꯎꯝ ꯅꯪꯗꯤ ꯁꯟꯗꯤꯗꯤ ꯀꯣꯏꯕꯩ ꯆꯠꯈꯠꯇ꯭ꯔ ꯑꯗꯨꯗꯤ ꯁꯥꯟꯗꯤ ꯀꯣꯣꯏ ꯄꯩꯁ ꯈꯇ꯭ꯔ
ꯑ ꯑꯩ ꯑꯌꯨꯗ ꯆꯔꯆꯇ ꯆꯠꯀꯅꯤ ꯑꯗꯨ ꯆꯔꯆ ꯑꯗꯨ ꯄꯨꯡ ꯑꯅꯤ ꯄꯨꯡ ꯑꯅꯤ ꯅꯠꯇꯦ ꯄꯨꯡ ꯕꯥꯔꯣꯒꯨꯝꯕꯗꯤ ꯑꯩꯗꯤ ꯕꯖꯥꯔꯗꯩ ꯀꯅꯤꯌꯥ ꯑꯃꯃꯛ ꯀꯥ
ꯑꯣ ꯕꯖꯥꯔꯗꯩ ꯀꯩ ꯂꯩꯒꯦꯔꯥ
ꯑꯩ ꯏꯃꯥꯅꯨꯄꯤꯅ ꯀꯧꯋꯦ ꯕꯖꯔꯗ ꯆꯠꯁꯦ ꯀꯥꯎꯋꯦ ꯑꯗꯨꯅꯦ ꯃꯥꯅ ꯁꯤꯒꯦꯝ ꯍꯦꯟꯒꯨꯝꯕꯀꯣ ꯌꯦꯡꯅꯤꯡꯑꯦ ꯍꯥꯏꯌꯦ ꯑꯗꯨꯅꯦ ꯑꯩꯁꯨ ꯕꯖꯥꯔꯗ ꯆꯠꯀꯅꯤ
ꯑꯣ ꯌꯥꯝꯅ ꯅꯨꯡꯉꯥꯏꯅ ꯆꯠꯂꯨꯀꯣ
ꯍꯣꯏ ꯅꯪꯁꯨ ꯅꯪꯁꯨ ꯏꯜꯂꯥꯛꯑꯣ
ꯂꯥꯛꯀꯦꯁꯨ
ꯍꯣꯏ ꯁꯦꯀꯦꯟ ꯍꯦꯟ ꯑꯃꯨꯛ ꯄꯨꯂꯞ ꯌꯦꯅꯤ ꯌꯦꯡ
ꯑꯥ ꯏꯕꯅꯤ ꯊꯤꯅꯁ
ꯍꯣꯏ ꯅꯪ ꯑꯩ ꯑꯩꯗꯤꯀꯣ ꯁꯦꯀꯦꯟ ꯍꯦꯟꯗ ꯐꯨꯔꯤꯠ ꯑꯃꯨ ꯑꯃꯨꯕ ꯄꯥꯝꯃꯦ
ꯑꯩꯒꯤ ꯂꯩꯔꯛꯑꯣ ꯑꯗꯨꯗꯤ ꯅꯪꯒꯤ ꯈꯟꯕꯗ
ꯍꯣꯏ ꯂꯩꯕꯤꯔꯛꯑꯦ
ꯔ
ꯑ ꯕꯤꯔꯌꯥꯅꯤ ꯀꯧꯕ
ꯎ ꯎꯝ
ꯑꯗꯨ ꯅꯍꯥꯟ ꯄꯩꯁꯥ ꯂꯥꯏꯕ꯭ꯔꯣ
ꯑꯩꯒꯤ ꯑꯃ ꯂꯩꯔꯛꯑꯣꯀꯣ ꯑꯗꯨꯗꯤ
ꯍꯣꯏ ꯅꯪ ꯄꯩꯁꯥ ꯂꯥꯏꯕ꯭ꯔꯣ ꯇꯥꯏꯌꯦ ꯅꯪ ꯇꯥꯕ꯭ꯔꯣ ꯑꯩꯉꯣꯟꯗ
ꯑꯥ ꯇꯥꯏꯌꯦ ꯇꯥꯏꯌꯦ
ꯍꯣꯏ ꯑꯗꯨ ꯅꯪꯥꯟ ꯄꯩꯁꯥ ꯂꯩꯕ꯭ꯔꯣ
ꯑ ꯑꯃꯜꯦ ꯍꯗꯗꯤꯀꯣ
ꯍꯣꯏ ꯂꯩꯕꯤꯒꯦ ꯂꯩꯕꯤꯒꯦ
ꯎꯝ ꯀꯔꯤꯦ ꯍꯥꯏ
ꯄꯩꯁꯥ ꯑꯉꯣꯟꯗ ꯊꯤꯔꯣꯀꯣ
ꯑꯥ ꯊꯤꯒꯦ ꯅꯪꯒꯤ ꯄꯩꯁꯥ ꯑꯩꯒꯤ ꯐ꯭ꯔꯨꯏꯠ ꯂꯩꯕꯒꯤ ꯄꯩꯁꯥꯗꯣ ꯅꯉꯣꯟꯗ ꯄꯤꯒꯦ ꯀ ꯑ ꯑꯩ ꯐꯤꯇꯔꯕꯤ ꯔꯣꯀ ꯑꯗꯨꯗꯤ ꯅꯕꯤꯔꯣ ꯂꯩꯕꯤꯔꯣ
ꯁꯨꯅꯥꯡ ꯂꯥꯏꯔꯤꯛ ꯏ ꯏꯔꯗꯤ ꯂꯣꯏꯔꯕꯣ
ꯑꯥ ꯂꯣꯏꯖꯣꯔꯦ
ꯄꯔꯔꯕ꯭ꯔ
ꯄꯥꯏꯔꯦ ꯅꯪꯗꯤ ꯄꯥꯔꯕꯣ
ꯑꯗꯤ ꯍꯧꯖꯤꯛꯗꯤ ꯏꯁꯇꯥꯔꯠ ꯇꯧꯗꯀ
ꯑꯣ ꯀꯩꯒꯤ ꯇꯧꯗꯕ꯭ꯔꯥ
ꯑ ꯍꯥꯥ
ꯀꯩ ꯇꯧꯗꯕ꯭ꯔꯥ
ꯍꯥꯏꯗꯤ ꯋꯥꯔꯦ ꯑꯗꯨꯅꯦ ꯇꯣꯗꯦ
ꯑꯣ ꯑꯩꯁꯨ ꯋꯥꯔꯦ ꯇꯧꯗꯦ
ꯍꯣꯏ ꯑꯗꯨ ꯍꯧꯖꯤꯛ ꯀꯔꯤ ꯇꯧꯔꯤꯒꯦꯅ
ꯑꯩꯐꯥꯎꯖꯤ ꯏꯕꯅꯤ
ꯍꯔ ꯑꯦꯁꯥꯏꯟꯃꯦꯟꯒꯨꯝꯕꯔꯥ
ꯑꯥ ꯃꯥꯅꯦ ꯑꯦꯁꯥꯏꯟꯃꯦꯟꯒꯨꯝꯕ ꯗ꯭ꯔꯛ ꯕꯨꯛꯀꯨꯝꯕ ꯏꯕꯅꯤꯀꯣ
ꯐꯔꯦ ꯐꯔꯦ ꯐꯖꯅ ꯏꯔꯣꯀꯣ
ꯑ ꯅꯪꯗꯤ ꯅꯪꯁꯨ ꯐꯖꯅ ꯏꯌꯨꯀꯣ
ꯍꯣꯏ ꯍꯣꯏ
ꯎꯝ ꯖꯥ
ꯍꯣꯏ
ꯑ
ꯑꯗꯨ ꯅꯝ
ꯇꯔꯤ
ꯅꯪ ꯀꯔꯤ ꯃꯆꯨ ꯄꯥꯝꯃꯦ
ꯍꯥꯏꯗꯤ ꯔꯦꯠ ꯄꯥꯝꯃꯦ ꯥꯏꯠ ꯔꯦꯠꯇꯣ
ꯑꯣ ꯑꯩꯁꯨ ꯔꯦꯠꯁꯨ ꯄꯥꯝꯃꯦ
ꯑ ꯑꯩꯁꯨ ꯄꯥꯝ
ꯎꯝ ꯁꯤꯃꯦ ꯅꯪ ꯃꯁꯛ ꯅꯨꯡꯉꯥꯏꯇꯦ ꯅꯨꯡꯉꯥꯏꯔꯕ꯭ꯔꯣ
ꯑꯥꯅꯅꯨꯡꯉꯥꯏꯔꯦ
ꯅꯪꯒꯤ ꯌꯨꯝꯗ ꯃꯤ ꯀꯥꯏꯌꯦ ꯂꯥꯛꯑꯦ
ꯑꯩꯒꯤ ꯌꯨꯝꯗ ꯃꯤ ꯇꯦꯟꯃꯨꯛ ꯂꯩ ꯅꯒꯤ ꯇꯗꯤ ꯀꯌꯥꯂꯌꯦ
ꯑꯩꯒꯤ ꯃꯤ ꯌꯨꯝꯗ ꯃꯤ ꯇꯔꯨꯛ ꯂꯩꯌꯦ
ꯑꯣ ꯃꯣꯏꯗꯤ ꯇꯨꯝꯈ꯭ꯔꯕ꯭ꯔꯥ ꯑꯣ ꯉꯜꯂꯤ ꯈꯨꯇꯨꯝꯕ
ꯍꯣꯏ ꯑ ꯑꯥꯏ ꯑꯥꯏ ꯗꯤ ꯀꯣ
ꯑꯥ
ꯕꯥꯁꯀꯦꯠ ꯑꯃ ꯄꯥꯝꯃꯦ ꯑꯗꯨ ꯀꯔꯤ ꯏꯁꯇ꯭ꯔꯣ ꯏꯁꯇ꯭ꯔꯣꯅ ꯀꯔꯤ ꯇꯧꯋꯦꯀꯣ ꯕꯥꯁꯀꯦꯠ ꯏꯁꯇ꯭ꯔꯣꯒꯤ ꯕꯥꯁꯀꯦꯠꯗꯤꯤ ꯏꯁꯇ꯭ꯔꯣꯒꯤ ꯕꯥꯁꯀꯦꯠꯇꯠꯇꯣ ꯅꯪ ꯈꯝꯕ꯭ꯔꯣ ꯕꯖꯥꯔꯗꯥ ꯃꯌꯥꯝ ꯂꯩꯑꯌꯦ ꯍ ꯍꯣꯏ ꯑꯗꯨꯅꯦ ꯑꯩꯗꯤ ꯑꯃ ꯄꯥꯝꯃꯦ
ꯍ
ꯑꯩ ꯍꯌꯦꯡ ꯂꯣꯏꯔꯒꯦ
ꯑꯥ ꯑꯩꯒꯤ ꯁꯨꯝꯃ ꯂꯩꯔꯛꯑꯣ
ꯍꯣꯏ ꯍꯣꯏ
ꯆꯄ꯭ꯔ ꯑꯩ ꯌꯨꯝꯗ ꯂꯩꯌꯦꯦ ꯑꯩ ꯆꯗ꯭ꯔꯤ
ꯅꯪꯒꯤ ꯌꯨꯝꯗ ꯃꯤ ꯀꯩꯌꯥ ꯂꯩꯑꯌꯦꯦ
ꯃꯤ ꯅꯥꯏ ꯂꯩꯌꯦ
ꯍ
ꯝ ꯀꯗ
ꯐꯔꯦ ꯐꯔꯦ
ꯎꯝ ꯅꯪꯒꯤ ꯑꯇꯩꯁꯤꯡꯗꯨꯗꯤ ꯍꯌꯦꯡ ꯃꯣꯔꯅꯤꯡꯗ ꯍꯧꯒꯠꯀꯗ꯭ꯔꯥ ꯀꯟꯇꯥꯅ
ꯈꯔꯤ
ꯃꯣꯏꯗꯤ ꯊꯕꯛ ꯁꯨꯕꯒꯤ ꯋꯥꯕꯒꯤ ꯃꯣꯔꯅꯤꯡꯗ ꯉꯇꯥꯅ ꯍꯧꯒꯠꯄ ꯉꯝꯗꯕ꯭ꯔꯥ
ꯍꯣꯏ
ꯑꯣ ꯅ ꯌꯥꯝ ꯇꯨꯃꯤꯕ ꯃꯥꯂꯦꯀꯣ
ꯅꯠꯇꯦ ꯍꯧꯖꯤꯛꯇꯤ ꯑꯩ ꯇꯨꯝꯅꯤꯡꯗꯦꯀꯣ
ꯑꯥ
ꯑꯗꯨ ꯍꯣꯏ ꯃꯣꯔꯅꯤꯡ ꯇ ꯆꯝꯅꯤꯡꯉꯌꯦ
ꯑꯥ ꯍ ꯐꯔꯥꯁ ꯂꯩꯅ ꯈ ꯇ ꯄꯨ ꯑꯣ ꯎꯝ ꯃꯅꯤꯡꯗ ꯇꯃ ꯑꯗꯨꯗꯤ ꯀꯣ
ꯎꯝ ꯍꯣꯏ ꯃꯣꯔꯅꯤꯡꯗ ꯇꯨꯡꯒꯦ
ꯃꯥꯗꯔ ꯏꯟ ꯂꯣꯟꯅ ꯎꯔꯥꯎ ꯉꯥꯡꯖꯁꯅꯤ
ꯁꯤ ꯍꯣꯏ ꯑꯗꯨ ꯀꯤꯀꯣ ꯑꯥ ꯎꯝ ꯑꯗꯨ ꯃꯗꯩ ꯂꯣ ꯐꯠꯇꯦꯁꯨ ꯀꯤꯌꯦ
ꯅꯪꯃꯗ꯭ꯔ ꯏ ꯂꯣꯟꯅꯨ ꯁꯥꯊꯤꯕꯥ
ꯑ ꯍꯣꯏ ꯈꯔ ꯑꯗꯨꯝ ꯈꯔ ꯇꯧꯋꯦ ꯍꯣꯏ
ꯎꯝ
ꯃꯁꯤꯁꯤꯁꯨ ꯁꯔ ꯎꯝ ꯑꯗꯨ ꯅꯪ ꯅꯪꯉꯣꯟꯗ ꯏꯁꯤꯡ ꯑꯁꯥꯕ꯭ꯔꯥ ꯂꯥꯏꯕ꯭ꯔꯣ
ꯇꯥꯏꯀꯤꯦ
ꯑꯣ
ꯍꯌꯦꯡ ꯂꯩꯔꯀꯥꯟꯗ ꯍꯌꯦꯡ ꯃꯣꯔꯅꯤꯡꯗ ꯂꯎꯀꯣ
ꯍꯣꯏ ꯅꯠꯇꯦ ꯑꯩꯒꯤ ꯅꯠꯇꯦꯀꯣ ꯑꯁꯤꯗ ꯑꯩꯒꯤ ꯏꯃꯥꯟꯅꯨꯕꯤ ꯑꯃ ꯂꯩ ꯑꯗꯨ ꯃꯥꯗꯤ ꯃꯁꯥ ꯐꯖꯗꯦ ꯅꯨꯡꯉꯥꯏꯇꯦ ꯑꯗꯨꯅꯦ
ꯑꯣ ꯍꯌꯦꯡ ꯃꯣꯔꯅꯤꯡꯗ ꯊꯣꯛꯑꯣ
ꯍꯣꯏ ꯍꯣꯏ ꯍꯣꯏ
ꯑꯥ ꯅꯣꯏꯒꯤ ꯀꯨꯛ ꯀꯤꯠꯆꯟꯗ ꯕꯣꯏꯜ ꯇꯧꯋꯣ
ꯍꯣꯏ
ꯍꯧꯖꯤꯛ ꯅꯪꯒꯤ ꯃꯥꯗꯔ ꯏꯟ ꯂꯣꯗꯣ ꯇꯨꯝꯈ꯭ꯔꯗꯤ ꯇꯧꯋꯣ
ꯍꯣꯏ ꯍꯣꯏ ꯍꯣꯏ ꯇꯧꯕꯤꯒꯦ ꯑꯩ ꯍꯥꯏꯕꯤꯒꯦ ꯀꯣ ꯃꯥꯕꯨꯗꯤ
ꯑꯥ ꯃꯥꯕꯨꯗꯤ ꯍꯥꯏꯕꯤꯌꯨ ꯃꯥꯗꯔ ꯏꯜꯂꯣꯗꯣ ꯇꯨꯝꯈ꯭ꯔꯗꯤ ꯇꯧꯈ꯭ꯔꯣ
ꯍꯣꯏ ꯍꯣꯏ
ꯑꯗꯨꯗ ꯑꯩꯁ ꯅꯪ ꯃꯥꯗꯔ ꯏꯟ ꯂꯣꯗꯨ ꯇꯨꯝꯈꯤꯕ ꯉꯥꯏꯔ ꯇꯧꯋꯣ
ꯍꯣꯏ
ꯑꯗ ꯑꯩꯒꯤꯁꯨ ꯈꯥꯛꯎ ꯀꯣ
ꯍꯣꯏ ꯍꯣꯏ ꯅꯪꯁꯨ ꯄꯥꯝꯕ꯭ꯔꯣ
ꯄꯥꯝꯃꯦ ꯑꯩꯁꯨ ꯈꯥꯛꯄꯤꯌꯨ
ꯑꯣ ꯍꯣꯏ ꯈꯥꯛꯄꯤꯒꯦ